ꯍꯜꯂꯣ
ꯑꯧ ꯀꯔꯤ ꯇꯧꯕ꯭ꯔꯣ ꯇꯥꯏꯌꯦ ꯀꯔꯤ ꯇꯧꯕ꯭ꯔꯣ
ꯇꯨꯝꯐꯝ
ꯇꯨꯝꯐꯝ ꯇꯨꯝꯐꯝꯗ ꯀꯔꯤ ꯇꯧꯕꯔꯣ
ꯐꯝꯂꯒ ꯂꯩꯌꯦ
ꯑꯧ ꯅꯣꯏ ꯑ ꯑꯩꯈꯣꯏꯗꯤ ꯑꯗꯨꯝ ꯆꯤꯌ꯭ꯔꯗ ꯐꯪꯂꯒ ꯂꯩꯌꯦ
ꯆꯥꯛꯗꯤ ꯆꯥꯔꯕꯣ
ꯆꯥꯈ꯭ꯔꯦ ꯅꯣꯏꯗꯤ
ꯆꯥꯗ꯭ꯉꯥꯏꯗ ꯍꯥꯏꯈ꯭ꯔꯦ ꯄꯨꯡ ꯑꯅꯤ ꯃꯈꯥꯏꯗ ꯆꯥꯒꯅꯤ ꯇꯣ ꯆꯠ ꯌꯦꯡꯁꯥꯡ ꯆꯥꯔꯦ
ꯎꯠꯇꯤ ꯅꯣꯏꯗꯤ
ꯎꯠꯇꯤꯗꯤ ꯌꯥꯝ ꯍꯥꯎ ꯑꯩꯒꯤ ꯐꯦꯕꯣꯔꯥꯏꯠꯅꯤ ꯀꯔꯤꯅꯣ ꯑ ꯑꯩꯈꯣꯏꯗꯤ ꯗꯥꯜ ꯗꯥꯜꯒ ꯌꯦꯟ ꯇꯥꯎꯕ
ꯈꯣꯏꯒꯤ ꯎꯠꯇꯤꯗꯤ ꯑ ꯁꯣꯏꯕꯨꯝꯒꯥ ꯁꯣꯏꯕꯨꯡꫪꯝ ꯐ꯭ꯔꯦꯁ ꯇꯨ ꯑꯗꯨꯒ ꯃꯣꯠꯇ꯭ꯔ ꯀꯔꯤ ꯀꯔꯤ ꯍꯥꯞꯄ꯭ꯔꯥ ꯈꯪꯗꯦ ꯗꯨꯝ ꯅꯠꯇꯦ ꯃꯤꯅ ꯊꯣꯡꯕ ꯍꯩꯇꯕꯒꯤ ꯒꯤꯔꯥ ꯈꯪꯗꯦ ꯉꯁꯤꯒꯤꯁꯦ ꯍꯥꯎꯇꯦ
ꯅꯪꯅ ꯊꯣꯡꯕ
ꯅꯠꯇꯦ
ꯑꯣ
ꯑꯩꯈꯣꯏꯒꯤ ꯀꯨꯞꯅ ꯊꯣꯡꯕꯤꯕꯅꯦ
ꯑꯣ ꯅꯪ ꯍꯣꯁꯇꯦꯜꯗꯔ ꯂꯩꯥꯕꯁꯦ
ꯍꯣꯏ
ꯑꯗꯨꯝ ꯍꯣꯁꯇꯦꯜ ꯂꯥꯏꯕꯁꯦ ꯑꯗꯨꯝ ꯇꯧꯕꯅꯤꯅ ꯃꯇꯝ ꯑꯃ ꯐꯕ ꯃꯇꯝ ꯑꯃ ꯈꯔ ꯍꯥꯎꯇ ꯃꯥꯗꯤ ꯐꯅꯦ
ꯎꯝ
ꯑꯗꯨꯝ ꯄꯩꯁꯥ ꯇ ꯈꯔ ꯇꯥꯕꯅꯦ ꯑꯩꯈꯣꯏꯁꯨ ꯑꯗꯨꯝ ꯇꯧꯔꯛꯑꯦꯗ
ꯎꯝ ꯅꯈꯣꯏꯗꯤ ꯌꯨꯝꯗ ꯂꯩꯕ꯭ꯔꯣ
ꯌꯨꯝꯗ ꯅꯠꯇꯦ ꯊꯕꯛ ꯃꯐꯝꯗꯅꯦ
ꯊꯕꯛ ꯃꯐꯪꯗꯔꯥ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
ꯍꯥꯥ
ꯍꯣꯏ ꯊꯥꯕꯛ ꯃꯐꯝꯗꯅꯦꯕ
ꯑꯣꯎ ꯑꯗꯨꯒꯤ ꯑꯣꯏꯔꯝꯒꯅꯤ ꯈꯔ ꯀꯔꯤ ꯍꯥꯏꯁꯤꯔ ꯃꯈꯣꯡ ꯇꯥꯕꯁꯦ ꯒꯨꯡ ꯒꯨꯡ ꯇꯥꯏꯌꯦ
ꯐꯦꯟ ꯃꯈꯣꯟ ꯑꯣꯏꯔꯝꯒꯅꯤ
ꯑꯥꯎ
ꯍꯧꯖꯤꯛꯁꯨ ꯇꯥꯕ꯭ꯔꯥ
ꯎꯝ
ꯐꯦꯟ ꯃꯈꯣꯟ ꯅꯦꯀꯣ ꯍꯧꯖꯤꯛꯇꯤ
ꯑꯣ ꯌꯥꯏ
ꯍꯨꯖꯤꯛꯁꯨ ꯇꯥꯕ꯭ꯔꯥ
ꯈꯔ ꯑꯗꯨ ꯇꯥꯏ ꯑꯗꯨꯝ ꯌꯥꯏꯗ ꯑꯗꯨꯝ ꯌꯥꯏ
ꯅꯣꯏ ꯃꯔꯨꯞꯁꯤꯡꯗꯤ ꯅꯪꯒꯤ ꯃꯔꯨꯞ ꯁꯤꯡꯗꯤ
ꯔꯨꯝꯗ ꯂꯩꯔꯤꯌꯦ ꯃꯈꯣꯏꯗꯤ ꯅꯈꯣꯏꯗꯤ ꯀꯔꯤ ꯊꯕꯛ ꯇꯧꯔꯒ ꯂꯩꯕ꯭ꯔꯣ
ꯈꯣꯏꯁꯦ ꯈꯣꯏꯒꯤ ꯍꯣꯁꯄꯤꯇꯥꯜꯗ ꯐꯥꯔꯃꯥꯁꯤꯗ ꯂꯩꯕꯅꯦ ꯇꯤꯟꯅꯔꯤ ꯕꯤꯇꯤꯟꯅꯔꯤ ꯍꯥꯏꯁꯤꯔꯥ ꯑꯗꯨꯣꯏꯅꯦꯗ
ꯊꯕꯛꯁꯤ ꯅꯨꯡꯉꯥꯏꯔꯤꯕꯣ
ꯅꯨꯡꯉꯥꯏ ꯑꯗꯨꯝ ꯐꯝꯔꯒ ꯑꯗꯨꯝ ꯂꯩꯕꯅꯦ ꯀꯁꯇꯃꯔꯁꯨ ꯂꯥꯛ ꯇꯦ ꯀꯁꯇꯃꯔ ꯂꯥꯛꯄꯁꯦ ꯑꯅꯤꯒꯨꯝꯕ ꯇꯔꯦꯠ ꯀꯨꯝꯕ ꯀꯛꯈꯠꯇꯅ ꯂꯥꯛꯄꯁꯤ ꯇꯣꯏꯅ ꯂꯥꯛꯇꯕꯒꯤꯀꯣ
ꯑꯣ
ꯅꯣꯏ ꯃꯐꯝꯗꯨ ꯍꯨꯏ ꯂꯩꯕ꯭ꯔꯥ ꯅꯣꯏꯒꯤꯁꯨ ꯍꯨꯏ ꯂꯩꯕ꯭ꯔꯥ
ꯑꯩꯈꯣꯏꯒꯤ ꯃꯐꯝꯗ ꯍꯨꯏ ꯂꯩꯕ꯭ꯔꯥ ꯍꯥꯏꯕ꯭ꯔꯥ
ꯎꯝ ꯅꯣꯏ ꯅꯠꯇꯦ ꯅꯣꯏ ꯅꯣꯏ ꯌꯨꯝ ꯅꯣꯏ ꯌꯨꯝꯁꯤ
ꯎꯝ
ꯅꯈꯣꯏꯕꯨꯁꯨ ꯍꯨꯏ ꯂꯩꯕ꯭ꯔꯥ ꯍꯥꯏꯕꯅꯦ
ꯌꯨꯝꯗꯔꯥ ꯁꯤꯗꯔꯥ
ꯍꯣꯏ
ꯑꯁꯤꯗ
ꯍꯣꯏ ꯅꯣꯏ ꯅꯣꯏ ꯌꯨꯝꯗ ꯑꯣ ꯍꯨꯏꯕꯨ ꯅꯨꯡꯁꯤꯇꯔꯕ꯭ꯔꯣ
ꯅꯨꯡꯁꯤꯌꯦ ꯑꯈꯣꯏꯒꯤ ꯌꯨꯝꯗꯗꯤ ꯅꯦꯌꯦ ꯑꯗꯨꯁꯨ ꯍꯣꯏꯁꯇ ꯍꯣꯁꯇꯦꯜꯗꯗꯤ ꯀꯃꯥꯏꯅ ꯊꯍꯒꯦꯔꯣ
ꯑꯣ ꯑꯩꯅ ꯍꯥꯏꯐꯠ ꯅꯣꯏ ꯌꯨꯝꯗꯗꯤ ꯑꯣ
ꯑꯣ ꯑꯣ ꯑꯣ ꯑꯣ ꯂꯩꯌꯦ
ꯎꯝ
ꯑꯍꯨꯝꯔꯥ ꯃꯔꯤꯔꯥ ꯂꯩꯌꯦ
ꯍꯣꯏ ꯑꯗꯨꯗꯤ ꯌꯥꯝꯃꯦꯀꯣ
ꯍꯣꯏ ꯂꯥꯁ ꯇꯥꯏꯝꯗꯤ ꯑꯍꯨꯝ ꯂꯩꯌꯦ ꯑꯗꯨꯁꯨ ꯑꯩꯒꯤ ꯑꯔ ꯑ ꯏꯌꯥꯝꯕꯅ ꯑꯃꯨꯛꯒ ꯑꯃ ꯄꯨꯔꯛꯑꯦ ꯍꯥꯏꯕꯅꯦ ꯑꯗꯨꯒꯤ ꯄꯨꯔꯛꯈ꯭ꯔꯤꯕ꯭ꯔꯣ ꯈꯪꯗꯦ ꯑꯩꯁꯨ
ꯎ ꯀꯔꯤ ꯅꯪꯒꯤꯅꯤ ꯌꯥꯝꯕꯁꯦ ꯍꯨꯏ ꯅꯨꯡꯁꯤꯔꯝꯒꯅꯤꯀꯣ ꯑꯗꯨꯗꯤ
ꯎꯝ
ꯅꯪꯅꯤ ꯀꯔꯝ ꯀꯥꯟꯅ ꯀꯔꯝ ꯀꯥꯟꯅ ꯌꯨꯝ ꯆꯠꯀ ꯗꯧꯕ ꯅꯪꯅꯤ
ꯆꯠꯄ ꯌꯥꯔꯣꯏ ꯑꯗꯨꯒꯤ ꯁꯨꯃꯥꯏ ꯂꯩꯕꯅꯤ ꯆꯠꯄꯩ
ꯍꯣ ꯍꯧꯖꯤꯛꯀꯥꯟꯁꯦ ꯂꯩꯕꯥꯛꯁꯦ ꯌꯥꯝ ꯂꯨꯝꯈ꯭ꯔꯦ
ꯎꯝ ꯆꯠꯅꯤꯡꯉꯦ ꯑꯗꯨ ꯑꯗꯨꯁꯨ ꯁꯨꯇꯤꯁꯨ ꯐꯪꯗꯦ ꯁꯨꯇꯤ ꯐꯪꯕ ꯐꯪꯔꯁꯨ ꯆꯠꯄꯁꯨ ꯌꯥꯔꯔꯣꯏ ꯑꯗꯨꯒꯤ ꯇꯨꯃꯤꯡꯅ ꯍꯣꯁꯇꯦꯜꯗ ꯇꯨꯃꯤꯡꯅ ꯂꯩꯕꯅꯤꯗ
ꯑꯣ ꯇꯨꯅ ꯐꯩꯗ
ꯑꯗꯨꯁꯨ ꯌꯨꯝꯁꯨꯅꯤ ꯆꯠꯅꯤꯡꯉꯦꯅꯦ ꯃꯤꯁ ꯇꯧꯋꯦ
ꯍꯣꯏ ꯑꯗꯨꯝ ꯇꯧꯔꯛꯅꯤ ꯃꯥꯥꯏ ꯏꯄꯕꯨꯁꯨ ꯐꯁ ꯇꯧꯔꯝꯒꯅꯤ
ꯀꯨꯏꯈ꯭ꯔꯦ ꯌꯨꯝ ꯆꯠꯇꯕꯁꯦ
ꯑꯩꯁꯨ ꯀꯨꯏꯈ꯭ꯔꯦꯅꯦ
ꯎꯝ ꯅꯈꯣꯏꯗꯤ ꯑ ꯐꯦꯝꯂꯤ ꯐꯦꯝꯂꯤꯒ ꯂꯩꯃꯤꯟꯅꯕ꯭ꯔꯥ
ꯅꯠꯇꯦ ꯑꯩꯗꯤ ꯃꯄꯥꯟꯗ ꯂꯩꯕꯅꯦ ꯑꯩꯁꯨ ꯆꯍꯤ ꯃꯔꯤ ꯑꯣꯏꯔꯝꯒꯅꯤ ꯌꯨꯝ ꯆꯠꯇꯕ
ꯎꯝ ꯎꯝ ꯅꯪ ꯅꯊꯪꯗ ꯂꯩꯕ꯭ꯔꯥ ꯑꯗꯨꯗꯤ ꯁꯤꯗ
ꯑꯩꯒꯤ ꯃꯔꯨꯞꯁꯤꯡꯁꯨ ꯂꯩꯌꯦ
ꯑꯣ ꯎꯝ
ꯍꯧꯖꯤꯛꯇꯤ ꯑꯗꯨꯝ ꯂꯩꯕ꯭ꯔꯥ ꯅꯪ
ꯍꯣꯏ
ꯎꯝ
ꯅꯨꯡ ꯁꯥꯥꯕꯒꯤ ꯃꯄꯥꯟꯗ ꯑꯗꯨꯝ ꯂꯩꯕꯅꯤꯗ꯫
ꯑꯣ ꯀꯣꯏꯕ ꯆꯠꯄ ꯃꯇꯝ ꯂꯩꯗ꯭ꯔꯕꯣ ꯅꯣꯏꯗ
ꯊꯣꯛꯅꯤꯡꯗꯦ ꯁꯥꯃꯟꯕꯒꯤ ꯊꯣꯛꯅꯤꯡꯗꯦꯗ
ꯀꯣꯏꯕ ꯆꯠꯄ ꯃꯇꯝꯁꯨ ꯂꯩ ꯂꯩꯌꯦꯀꯣ ꯅꯣꯏꯁꯦ ꯍꯣꯁꯇꯦꯜꯁꯦ꯫
ꯅꯠ ꯑ ꯍꯣꯏ ꯁꯦꯇꯔꯗꯦꯗꯗꯤ ꯆꯠꯄ ꯌꯥꯕꯅꯤ꯫ ꯑꯗꯨ ꯑꯣꯏꯔꯁꯨ ꯑꯩꯈꯣꯏꯗꯤ ꯁꯦꯇꯔꯗꯦꯁꯤꯗꯁꯨ ꯀ꯭ꯂꯥꯁ ꯂꯩꯕꯅꯤ ꯁꯨꯇꯤ ꯐꯪꯗꯦ꯫ ꯃꯔꯛ ꯃꯔꯛꯇ ꯈꯠꯇ ꯐꯪꯕꯅꯤ꯫
ꯎꯝ ꯑꯗꯨꯗꯤ ꯌꯥꯝ ꯕꯣꯔꯤꯡ ꯑꯣꯏꯔꯝꯒꯅꯤꯀꯣ꯫
ꯎꯝ
ꯑꯗꯨꯇꯥꯔꯗꯤ ꯌꯥꯝ
ꯎꯝ
ꯁꯣꯟꯈ꯭ꯔꯕ ꯅꯠꯇ꯭ꯔꯒ ꯌꯥꯝ
ꯍꯥ ꯅꯪꯒꯤ ꯋꯥꯗꯣ ꯑꯥꯗ ꯇꯥꯏꯌꯦ ꯅꯪꯒꯤ ꯃꯈꯣꯟꯗꯨ
ꯑꯗꯨꯝ ꯌꯥꯝ ꯍꯛꯆꯥꯡꯁꯦ ꯅꯨꯡꯉꯥꯏꯔꯒ ꯂꯩ ꯌꯦꯀꯣ ꯃꯤꯁ ꯇꯧꯔꯝꯒꯅꯤꯀꯣ
ꯅꯪꯒꯤ ꯃꯈꯣꯡꯁꯦ ꯀꯔꯤ ꯍꯥꯏꯁꯦꯔꯥ ꯑꯥꯗ ꯇꯥꯏꯑꯦ ꯅꯤꯌꯔ ꯑꯣꯏꯗꯦ ꯐꯖꯅ ꯇꯥꯗꯦ꯫
ꯍꯧꯖꯤꯛꯗꯤ ꯇꯥꯔꯕ꯭ꯔꯣ?
ꯑꯧ ꯑꯧ ꯍꯧꯖꯤꯛꯇꯤ ꯇꯥꯔꯦ
ꯑꯣ ꯑꯩ ꯀꯔꯤꯔ ꯊꯝꯕꯒꯤꯅꯤ ꯑꯩ ꯊꯝꯕꯒꯤꯅꯤ
ꯑꯣ
ꯑꯗꯨꯒꯤ ꯑꯣꯏꯔꯝꯒꯅꯤ
ꯎꯝ
ꯐꯖꯅ ꯇꯥꯏꯀꯣ
ꯑꯧ ꯑꯧ ꯐꯖꯅ ꯇꯥꯏꯌꯦ ꯌꯥ
ꯅꯣꯏ ꯎꯝ ꯀꯣꯂꯦꯖ ꯆꯠꯄꯁꯦ ꯍꯨꯖꯤꯛꯀꯤ ꯆꯠꯇꯦꯀꯣ
ꯍꯥꯥ
ꯀꯣꯂꯦꯁ ꯆꯠꯄꯁꯦ ꯍꯨꯖꯤꯛꯇꯤ ꯆꯠꯇꯦꯀꯣ ꯅꯣꯏ
ꯑ ꯑꯦꯛꯖꯥꯝ ꯊꯥꯔꯒ ꯂꯩꯕꯅꯦ ꯑꯩꯈꯣꯏꯁꯦ ꯍꯧꯖꯤꯛꯀꯥꯟꯁꯦ
ꯂꯥꯏꯔꯤꯛꯇꯝ ꯂꯣꯏꯔꯗꯤ ꯑꯗꯨꯗꯤ ꯌꯥꯝ ꯅꯨꯡꯉꯥꯏꯕꯅꯤꯀꯣ
ꯍꯣꯏ ꯑꯗꯨꯁꯨ ꯑꯦꯛꯖꯥꯝꯁꯦ ꯅꯨꯡꯉꯥꯏꯇꯦ ꯌꯥꯝ ꯂꯨꯋꯦ꯫ ꯑꯗꯨꯒ ꯑꯍꯨꯡ ꯑꯣꯖꯥꯁꯤꯡꯁꯨ ꯌꯥꯝ ꯏꯁꯇ꯭ꯔꯤꯛ ꯑꯣꯏꯕꯅꯤ
ꯔꯨꯝ ꯑꯃ ꯗꯥ ꯑꯣꯖꯥ ꯑꯍꯨꯝ ꯅꯠꯇ꯭ꯔꯗꯤ ꯃꯔꯤ ꯆꯪꯒꯅꯤꯗ ꯃꯔꯤ ꯃꯉꯥ
ꯑꯣꯑꯣ ꯑꯗꯨꯗꯤ ꯃꯔꯝ
ꯎꯪꯎꯪ
ꯑꯥ ꯍꯣꯏ ꯍꯧꯖꯤꯛꯁꯨ ꯌꯥꯝ ꯅꯨꯡꯉꯥꯏ ꯑꯁ ꯐꯔꯤꯌꯥꯝ ꯅꯨꯡꯉꯥꯏꯕ ꯃꯇꯝꯗ ꯀꯁꯇꯃꯔ ꯂꯥꯛꯑꯦꯕ
ꯑꯍꯥ ꯑꯗꯨ ꯌꯥꯏꯗ ꯍꯥ ꯎꯝ
ꯎꯪꯎꯪ ꯈꯪꯗꯦ ꯑꯗꯨꯝ ꯁꯤꯔ ꯂꯩ ꯑꯧ ꯍꯧꯖꯤꯛꯀꯤ
ꯑꯧ
ꯅꯨꯡꯁꯥ ꯌꯥꯝ ꯁꯥꯕ꯭ꯔꯥ
ꯍꯣꯏ ꯃꯩ ꯂꯥꯛꯇꯦ ꯑꯗꯨꯒꯤ ꯌꯥꯝ ꯁꯥꯏ
ꯑꯥꯎ
ꯌꯥꯝ ꯅꯨꯡꯉꯥꯏꯅ ꯅꯨꯡꯁꯥꯁꯨ ꯌꯥꯝ ꯁꯥꯏꯑꯦ ꯑꯩꯈꯣꯏ ꯃꯐꯝꯗꯨꯁꯨ
ꯎꯪ
ꯍꯥ
ꯕꯣꯔꯤꯡ ꯑꯣꯏꯔꯝꯒꯅꯤꯕ ꯅꯪꯖꯨ
ꯀꯔꯤꯒꯤ
ꯅꯥꯊꯟ ꯅꯥꯊꯟꯗꯅ ꯂꯝꯖꯤ ꯂꯩꯕꯗꯣ
ꯎꯝ ꯍꯨꯝ꯬꯬
ꯅꯨꯡꯉꯥꯏꯅ ꯑꯗꯨꯝ ꯍꯣꯁꯇꯦꯜ ꯗꯁꯨ ꯑꯃꯗ ꯅꯨꯡꯉꯥꯏꯕꯅꯦ
ꯎꯝ ꯍꯣꯏ ꯅꯨꯡꯉꯥꯏꯕꯁꯨ ꯂꯩꯑꯦ ꯅꯨꯡꯉꯥꯏꯇꯕꯁꯨ ꯌꯥꯝ ꯂꯩꯌꯦ